ꯍ꯭ꯂꯣ
ꯑꯥꯗꯗ꯭ꯔꯣ
ꯎꯝ ꯇꯥꯏ-ꯇꯥꯏ ꯆꯦ
ꯑꯦ
ꯑꯁꯤꯗꯤ ꯅꯦ ꯅꯨꯡꯉꯥꯏꯔ ꯃꯥꯜꯂꯦ
ꯍꯜꯂꯣ
ꯇꯥꯏꯌꯦ ꯇꯥꯗ꯭ꯔꯣ ꯈꯤꯇꯪ ꯍꯥꯏꯕꯗꯣ ꯇꯨꯛ
ꯅ ꯅꯨꯡꯉꯥꯏꯕ ꯃꯥꯜꯂꯦ ꯍꯥꯏꯗꯅ ꯉꯥꯏꯔꯤ
ꯍꯁꯦ
ꯀꯩ ꯇꯧꯔꯝꯃꯤꯅꯣ ꯅꯪꯁꯦ
ꯑꯩ ꯍꯧꯖꯤꯛ ꯄꯣꯊꯥꯒꯦ ꯇꯧꯔꯝꯕꯅꯤꯗ ꯑꯗꯨꯗ ꯑꯗꯨꯗ ꯇꯧꯍꯧꯨꯔꯁ ꯍꯥꯏꯅ ꯇꯧꯍꯧꯕ ꯀꯞꯄ ꯌꯥꯕ ꯀꯞꯄ
ꯀꯄꯤꯕ
ꯕꯣꯟ ꯀꯥꯎꯗꯕ
ꯑꯗꯨꯒꯤ
ꯀꯅꯥꯅ ꯀꯥꯈ꯭ꯔꯒꯦ ꯑꯩꯗꯤ ꯄꯥꯎ ꯐꯥꯎꯗ ꯇꯥꯕ ꯇꯥꯗꯦ
ꯏꯁꯄꯦꯟꯗ ꯀꯥꯈ꯭ꯔꯦ ꯑꯃꯗ ꯂꯣꯏꯔꯝꯗꯥꯏꯗ ꯆꯟꯕꯅꯤꯅ ꯑꯗꯨꯕꯨꯗꯤ ꯅꯨꯡꯉꯥꯏꯇꯦꯕ ꯑꯩꯁꯨ ꯀꯞꯄꯦ ꯃꯥꯁꯨ ꯀꯞꯄꯅꯤ ꯃꯥꯁꯨ ꯀꯞꯄꯅꯤ
ꯀꯅꯕꯨꯛꯀꯥꯔꯁꯨ ꯑꯃ ꯁꯥꯟꯅꯕ ꯍꯧꯖꯤꯛꯇꯤ ꯑꯃꯗꯤ ꯀꯥ ꯇꯥꯝꯂꯦ
ꯎꯝ ꯑꯁꯨ ꯅꯨꯡꯉꯥꯏꯇꯦꯕ ꯑꯃꯗꯨꯗꯤ ꯑꯉꯥꯡ ꯃꯆꯥꯅꯤ ꯃꯣꯏꯗꯤ ꯑꯗꯨꯝ ꯁꯥꯟꯅ ꯌꯥꯏ ꯑꯃꯗ ꯑꯗꯨꯝ ꯀꯥꯍꯟꯅꯤ ꯌꯥꯝ ꯆꯥꯡꯅ ꯀꯥꯍꯟꯕꯗꯣ ꯂꯣꯏꯔꯝꯗꯥꯏꯗꯨꯗꯅꯤ ꯌꯥꯝ ꯆꯪꯅꯤꯡꯈ꯭ꯔꯁꯦ
ꯀꯩꯁꯨ ꯈꯅꯤꯡꯉꯥꯏ ꯑꯣꯏꯗꯦ ꯑꯩꯗꯤ ꯑꯩ ꯏꯁꯥ ꯏꯁꯥꯅ ꯐꯦꯜ ꯑꯣꯏꯔꯛꯄꯗꯨꯗ ꯀꯩꯁꯨꯝꯇ ꯅꯨꯡꯉꯥꯏꯇꯕ ꯐꯥꯎꯗ꯭ꯔꯒ ꯃꯤ ꯀꯅꯤ
ꯀꯩꯝ ꯈꯟꯗ꯭ꯔꯦꯖꯤꯛꯄꯗꯤ ꯆꯥꯕꯔꯖ
ꯇꯥꯏꯌꯦ ꯇꯥꯏ
ꯎꯝ ꯈꯤꯇꯪ ꯆꯥꯒꯦ ꯉꯁꯤꯗꯤ
ꯎꯝ ꯌꯥꯔ ꯌꯦꯇꯦ
ꯌꯦꯗꯤ ꯑꯃ ꯀꯩ ꯍꯥꯏꯅꯣ
ꯌꯥꯝ ꯀꯥꯡꯁꯣꯏ
ꯑꯣ ꯍꯥꯎꯕꯅꯤ ꯑꯗꯨꯁꯨ ꯏꯅꯦ ꯀꯥꯡꯁꯣꯏ ꯊꯣꯡꯕꯁꯦ ꯔꯦꯟꯗ ꯂꯩꯔꯀꯥꯟꯗ ꯍꯩꯔꯛꯑꯦꯁꯦ
ꯌꯦꯟꯗꯦꯝꯁꯦ ꯑꯩꯗꯤ ꯄꯥꯥꯝꯃꯤꯕ
ꯑꯣ
ꯑꯗꯨꯗꯦ ꯌꯦ
ꯌꯦꯟꯕꯅꯤ ꯆꯥꯕꯗ ꯍꯥꯏꯕ ꯀꯨꯏꯗ꯭ꯔꯤ ꯍꯥꯟꯅ ꯏꯔꯣꯜꯂꯖꯥꯕ ꯑꯗꯨ ꯅꯠꯇ꯭ꯔꯒꯅ ꯁꯨꯝ ꯀꯃꯥꯏꯅꯤ ꯍꯋꯥꯏ ꯊꯣꯡ ꯍꯥꯞꯄ ꯑꯗꯨꯒ ꯀꯥꯡꯁꯣꯏ ꯇꯧꯔ ꯆꯥꯕꯗꯣ ꯑꯉꯥꯡ ꯑꯃꯅ ꯇꯥꯂꯛꯈꯤꯕꯅꯦꯕ ꯄꯥꯁꯣꯏ ꯀꯥꯡꯁꯣꯏꯗ ꯍꯥꯞꯄꯗ ꯑꯗꯨꯗꯤ ꯀꯩꯅꯣ ꯑꯦ ꯁꯤ ꯌꯥꯏꯅꯤ ꯑꯗꯨꯗꯤ ꯇꯧꯔꯦ ꯈꯪꯈ꯭ꯔꯦ
ꯍꯣꯏ ꯊꯣꯡꯕꯗ ꯍꯥꯞꯄꯁꯨ ꯌꯥꯝ ꯍꯥꯎꯕꯅꯦ ꯃꯣꯃꯣ
ꯎꯥ ꯑꯗꯨꯒ ꯀꯥꯡꯁꯣꯏꯗ ꯍꯥꯞꯄꯗꯣ ꯇꯤꯄꯥꯥꯟ ꯁꯣꯏꯗ ꯍꯥꯞꯄꯗꯣ ꯑꯗꯨ ꯌꯥꯝꯥꯟꯅ ꯈꯪꯉꯝꯗꯦꯕ ꯋꯥꯈꯜꯗ ꯂꯦꯡꯗꯕ ꯃꯗ ꯀꯣꯛꯇ ꯑꯗꯨ ꯀꯣꯟꯅ ꯈꯥꯪꯉꯛ
ꯅꯪꯗꯤ ꯀꯩ ꯍꯤꯟꯖꯥꯡ ꯆꯥꯔꯒꯦ
ꯑꯩꯈꯣꯏꯗꯤ ꯏꯔꯣꯟꯕ ꯆꯥꯏ
ꯎꯝ
ꯇꯣꯛꯑꯦꯗꯥ ꯆꯥꯛ ꯆꯥꯕꯗꯤ ꯆꯥꯛ ꯇꯣꯛꯄꯥ ꯆꯥꯛ ꯆꯥꯕꯗꯥ ꯄꯨꯡ ꯀꯌꯥ ꯇꯔꯥꯃꯥꯊꯣꯏ ꯍꯦꯜꯂ ꯆꯥꯕ ꯗꯣ ꯋꯥꯈꯟ
ꯅꯪꯟꯅ ꯑꯗꯨꯝ
ꯎꯝ ꯑꯁ ꯊꯦꯡꯉꯦ ꯇꯨꯝ ꯍꯧꯒꯠꯄꯁꯨ ꯀꯥꯗꯏꯗꯒꯤ ꯕꯣꯜ ꯌꯦꯡꯉꯒꯥ ꯇꯨꯝꯕꯅꯤꯅ ꯑꯗꯨꯝ ꯕꯣꯜ ꯌꯦꯡꯕꯗ ꯄꯨꯡ ꯑꯅꯤ ꯃꯈꯥꯏ ꯍꯦꯟꯗꯣꯛꯈ꯭ꯔꯦ ꯑꯗꯨꯝ ꯋꯥꯈꯟꯗ ꯅꯨꯡꯉꯥꯏꯇꯥꯅ ꯇꯨꯝꯒꯤꯕ ꯂꯣꯏꯔꯦ ꯉꯁꯤꯅ ꯂꯣꯏꯔꯦ ꯑꯩꯈꯣꯏꯗꯤ ꯋꯥꯔꯜ ꯀꯞ ꯃꯣꯏꯗ ꯍꯧ ꯇꯧꯍꯧꯔꯁꯨ ꯑꯩꯈꯣꯏꯒꯤ ꯑꯣꯏꯅꯗꯤ ꯑꯩꯒꯤ ꯑꯣꯏꯅꯗꯤ ꯂꯣꯏꯔꯦ ꯕꯣꯟ ꯌꯦꯡꯉꯔꯣꯏ ꯌꯦꯅꯤꯡꯉꯥꯏ ꯑꯃ ꯂꯩꯇ꯭ꯔꯦ
ꯆꯦ ꯁꯤꯝꯁꯤ ꯑꯦꯌꯥꯔꯇꯦꯜꯂꯣ ꯖꯤꯌꯣꯔꯣ
ꯕꯤꯖꯤ ꯑꯣꯏ
ꯎꯝ ꯁꯤ ꯇꯥꯏꯃꯤꯡ ꯄꯨꯡꯅꯤꯡꯁꯤꯅꯔꯥ ꯈꯪꯗꯦ ꯑꯃꯨꯛ ꯅꯨꯡꯉꯥꯏꯇꯕ
ꯅꯪ ꯑꯃꯨꯛ ꯇꯨꯃꯤꯟꯅ
ꯇꯨꯃꯤꯟ ꯂꯩꯕ ꯑꯣ ꯇꯨꯃꯤꯟ ꯂꯩꯕꯁꯨ ꯑꯣꯏꯔꯝꯒꯅꯤ ꯈꯪꯗ꯭ꯔꯦ ꯋꯥꯏꯖꯦ ꯑ ꯁꯤꯗꯗꯤ ꯂꯥꯏꯔꯤꯛ ꯉꯥꯛ ꯇꯧꯕꯅꯤꯅ ꯀꯣꯏꯕꯒ ꯑꯝ ꯆꯠꯂꯝꯃꯔꯣꯏꯅꯦ
ꯂꯥꯏꯔꯤꯛ ꯄꯥꯕ ꯃꯥꯊꯪ
ꯆꯦ ꯏꯕꯥꯏ ꯋꯥꯔꯤ ꯁꯥꯅꯩꯁꯦ ꯅꯍꯥꯋꯥꯏ ꯀꯦꯁꯦꯠꯇ ꯐꯤꯂꯝ ꯀꯥꯞꯄꯗꯣ ꯃꯥꯟꯖꯜꯂꯛꯇꯧꯔꯦ ꯀꯦꯁꯦꯠ ꯆꯞꯄꯥ ꯆꯞꯄꯥꯀꯣ
ꯐꯖꯅ ꯇꯥꯗꯕ꯭ꯔꯥ ꯑꯩꯅ ꯉꯥꯡꯕꯁꯦ
ꯉꯥꯡꯉ ꯉꯥꯡꯉ ꯌꯦꯕꯀꯣ ꯇꯥꯏꯌꯦꯕ ꯉꯥꯡ ꯉꯥꯡꯉꯤꯅꯤ ꯈꯪꯉꯦꯕ ꯑꯩꯅ ꯑꯩꯈꯣꯏꯒꯤ ꯐꯤꯂꯝ ꯀꯦꯁꯦꯠ ꯈꯣꯠꯄꯒꯤ ꯆꯠ ꯆꯠꯄꯩ ꯇꯧꯕꯗꯣ ꯍꯦ
ꯀꯩ ꯍꯥꯏꯅꯣ ꯈꯪꯗꯕ꯭ꯔꯕ
ꯈꯪꯅꯤ ꯈꯪꯉꯦꯕ ꯍꯥꯏꯗꯤ ꯂꯥꯏꯔꯤꯛ ꯄꯥꯕꯒꯤ ꯑ ꯍꯥꯏꯔꯒ ꯍꯥꯏꯗꯤ ꯉꯥꯡꯉꯤ ꯄꯣꯠꯇꯣ ꯑꯩꯅ ꯃꯆꯦꯠ ꯃꯆꯦꯠ ꯃꯆꯦꯠ ꯃꯆꯦꯠ ꯑꯣꯏꯅ ꯇꯥꯔꯛꯇꯦ ꯍꯥꯏꯗꯤ ꯆꯥꯛ ꯍꯥꯏꯔꯗ ꯆꯥꯛ ꯆꯥꯔꯦ ꯍꯥꯏꯕꯗꯣ ꯆꯥꯛ ꯍꯥꯏꯔꯒ ꯆꯥꯔꯦꯗꯣ ꯆꯥꯔꯦꯗꯣ ꯇꯥꯍꯧꯗꯕꯤꯗ ꯍꯥꯏꯗꯤ ꯃꯈꯥ ꯇꯥꯕ ꯑꯣꯏꯅ ꯆꯠꯈꯤꯕꯗꯣ ꯑꯃꯨꯛ ꯃꯨꯛ ꯀꯥꯜꯂꯒ
ꯎꯝ ꯍꯌꯦꯡ
ꯄꯣꯛꯄꯗ ꯏꯕꯝ
ꯆꯐꯝ ꯈꯪ ꯀꯩ ꯍꯥꯏꯅꯣ ꯀꯩꯕ
ꯏꯕꯝ ꯈꯪꯉꯣꯏꯗꯣꯏꯅꯦ ꯍꯥꯏꯕꯥ ꯍꯥꯏꯗꯤ ꯇ꯭ꯔꯥꯟꯁꯀ꯭ꯔꯥꯏꯞ ꯇꯧꯕꯗꯣ
ꯑꯣ
ꯃꯣꯏꯒꯤ ꯈꯟꯕꯤꯕꯗ ꯅꯨꯡꯉꯥꯏꯇ꯭ꯔꯤꯅꯤ
ꯃꯣꯏꯖꯨ ꯄꯥꯖꯁꯥꯅꯤ ꯅꯦꯠꯋꯛꯁꯤꯗꯥ
ꯅꯣꯡ ꯃꯪꯗ꯭ꯔꯣ ꯑꯗꯣꯝꯗꯤ
ꯉꯁꯤꯗꯤ ꯅꯣꯡ ꯃꯪꯗꯕ ꯃꯪꯗꯦ ꯉꯁꯤꯗꯤ ꯁꯥꯏ ꯉꯁꯤ ꯃꯪꯗꯦ ꯆꯦ ꯍꯣꯏꯔꯣꯝꯁꯨ ꯑꯗꯨꯝ ꯁꯥ ꯆꯦꯅ ꯍꯥꯏꯒꯤꯕꯥ ꯀꯣꯂꯦꯖ ꯂꯩꯕ ꯍꯥꯏꯒꯤ ꯖꯒꯥꯏ ꯑꯗꯨꯝ ꯑꯣꯏꯗꯣꯏꯔꯥ
ꯍꯣꯏ ꯃꯥꯅꯤ
ꯎꯝ
ꯈꯖꯤꯛꯇꯪꯕꯨꯗꯤ ꯂꯥꯞꯄꯦꯕꯀꯣ ꯑ ꯀꯤꯂꯣꯃꯤꯇꯔ ꯑꯅꯤ
ꯑꯣ ꯀꯣꯂꯦꯖꯇꯨꯒ ꯅꯠꯇ꯭ꯔ ꯀꯣꯂꯦꯖꯇ ꯂꯥꯞꯅꯕ ꯅꯠꯇ꯭ꯔ ꯀꯤꯂꯣꯃꯤꯇꯔ ꯑꯅꯤꯕ ꯍꯥꯏꯁꯦ ꯎꯝ
ꯑꯩ ꯁꯥꯏꯀꯜꯗ ꯑꯗꯨꯝ ꯆꯠꯂꯝꯃꯦ ꯀꯣꯂꯦꯖꯇꯣ
ꯎꯝ ꯀꯩꯂꯣꯃꯤꯇꯔ ꯑꯅꯤꯒꯗꯨꯗꯤ ꯅꯛꯏꯅ ꯀꯩꯝ ꯀꯥꯏꯗꯦ
ꯑꯅꯤ ꯈꯔ ꯍꯦꯟ ꯆꯠꯂꯛꯄ ꯈꯣꯡꯅ ꯆꯠꯄꯗꯗꯤ ꯈꯔ ꯂꯥꯞꯄꯦꯕ ꯁꯥꯡꯉꯦꯕ
ꯎꯝ
ꯑꯗꯨ ꯁꯥꯏꯀꯜ
ꯌꯥꯏ ꯁꯥꯡꯖꯔꯁꯨ ꯍꯥꯏꯗꯤ ꯑꯩꯅ ꯅꯦꯛ ꯍꯥꯏꯗꯨꯕꯨꯗꯤ ꯑꯩꯗꯤ ꯈꯣꯡꯅ ꯀꯤꯂꯣꯃꯤꯇꯔ ꯀꯨꯟꯍꯨꯝꯗꯣꯏꯃꯨꯛ ꯆꯠꯄ ꯉꯝꯃꯤ
ꯄꯥꯝꯃꯤꯍꯦ ꯑꯗꯨꯗꯤ
ꯑꯩ ꯑꯗꯏꯅ ꯆꯠꯄ ꯌꯥꯈ꯭ꯔꯦ ꯅꯣꯡꯃ ꯑꯗꯨꯒ ꯅꯣꯡ ꯅꯣꯡꯉꯥꯜꯂꯒ ꯈꯣꯡ ꯆꯠꯄ ꯌꯥꯗꯗꯅꯥ ꯑꯗꯨꯗꯩꯩ ꯑꯗꯨꯝ ꯉꯝꯈ꯭ꯔꯕꯅꯦ
ꯀꯤꯂꯣꯃꯤꯇꯔ ꯃꯉꯥꯃꯨꯛꯇ ꯑꯗꯨꯝ ꯌꯥꯝ ꯋꯥꯕꯅꯦꯕ
ꯎꯝ ꯑꯩꯗꯤ ꯀꯤꯂꯣꯃꯤꯇꯔ ꯀꯨꯟꯍꯨꯝꯗꯣꯏ ꯀꯨꯟꯍꯨꯝꯗꯣꯏ ꯈꯣꯡ ꯆꯠꯈꯔ꯭ꯤ ꯗꯣ ꯅꯨꯃꯤꯠꯁꯦ ꯇꯨꯝꯕ ꯁꯨꯡꯌꯥ ꯌꯥꯗꯕ ꯅꯨꯡꯗꯥꯡꯁꯦ
ꯄꯣꯊꯥꯗꯕꯤꯗ ꯆꯠꯂꯤꯔꯕꯣ ꯀꯃꯥꯏꯅ ꯇꯩꯅꯣ
ꯍꯣꯏ ꯑꯍꯤꯡꯗ ꯅꯣꯏ ꯅꯣꯏ ꯅꯨꯃꯤꯠꯇꯨꯃ ꯑꯍꯤꯡ ꯇꯨꯝꯗ꯭ꯔꯦꯕ ꯑꯗꯨꯝ ꯑꯍꯤꯡ ꯇꯨꯝꯗꯕꯤꯗ ꯄꯨꯡ ꯑꯍꯨꯝ ꯇꯥꯥꯁꯜꯂꯛꯑꯕ ꯅꯣꯡꯉꯥꯜꯂꯝꯗꯥꯏꯒꯤ ꯀꯟꯅꯥꯄꯣꯟꯇꯦ ꯄꯨꯡ ꯑꯍꯨꯝꯗꯒꯤꯅ ꯆꯠꯄꯗꯨꯅ ꯄꯨꯡ ꯃꯉꯥ ꯇꯔꯝꯗꯥꯏ ꯑꯩ ꯗꯁꯇꯅꯦꯁꯟ ꯄꯨꯡ ꯃꯉꯥ ꯇꯔꯝꯗꯥꯏ ꯌꯧꯋꯦ ꯑꯗꯨꯗ ꯑꯗꯨꯐꯥꯎ ꯆꯠꯄꯗ ꯑꯗꯨꯝ ꯋꯥꯛꯀꯤꯡ ꯑꯣꯏꯅ ꯆꯠꯈꯤꯕꯅꯦ ꯈꯣꯡꯅꯦꯦ ꯑꯌꯨꯛ ꯉꯟꯇꯅꯤꯅ ꯍꯣꯏ ꯏꯇꯣꯝ ꯆꯠꯂꯦꯗ ꯑꯩ ꯑꯗꯨꯝ ꯑꯩ ꯋꯥꯛꯀꯤꯡ ꯆꯠꯄꯗ ꯏꯇꯣꯝ ꯑꯗꯨꯝ ꯆꯠꯂꯦ ꯃꯤ ꯑꯃꯝꯇꯍꯧꯗꯦ
ꯎꯝ
ꯉꯝꯃꯦꯕ ꯃꯗꯨꯝꯕ ꯆꯠꯄꯩꯗꯤ ꯑꯗꯨ ꯉꯝꯃꯤꯗꯣ ꯑꯩ ꯍꯥꯟꯅ ꯉꯝꯃꯝꯗꯕꯅꯤ ꯑꯩ ꯉꯥꯏꯍꯥꯟꯋꯥꯏ ꯏꯔꯥꯡ ꯂꯩꯇ꯭ꯔꯤꯉꯩꯗ ꯊꯥꯡꯖꯤꯡ ꯑꯃꯨꯛꯇꯪ ꯀꯥꯎꯔꯦꯕꯀꯣ
ꯎꯝ
ꯊꯥꯡꯖꯟ ꯀꯥꯕꯗꯣ ꯁꯨꯡꯀꯥ ꯅꯨꯡꯗꯥꯡ ꯋꯥꯏꯔꯝ ꯍꯣꯏ ꯁꯨꯡꯀꯥꯟ ꯅꯨꯡꯗꯥꯡ ꯋꯥꯏꯔꯝꯗ ꯀꯥꯒꯤꯕꯗꯨꯅ ꯂꯥꯏ ꯈꯣꯏꯔꯝꯃꯝꯃꯒ ꯑꯗꯨꯝ ꯈꯨꯗꯛꯇ ꯑꯩꯗꯤ ꯁꯨꯛꯞꯄ ꯂꯥꯏ ꯈꯣꯔꯔꯩ ꯂꯣꯏꯔꯒ ꯄꯊꯥꯗꯕꯤꯗꯅꯦ ꯀꯨꯝꯃꯃꯛꯈ꯭ꯔꯤꯗꯣ ꯑꯗꯨꯃꯥꯏꯅ ꯌꯥꯝ ꯁꯥꯡꯅ ꯆꯠꯈꯤꯕꯒꯤ ꯑꯗꯨꯝ ꯉꯝꯈ꯭ꯔꯦ ꯆꯠꯄ ꯈꯣꯠꯄ ꯍꯥꯏꯗꯤ
ꯍꯥꯏꯌꯦ ꯆꯤꯡꯗꯣ
ꯎꯝ
ꯑꯩ ꯑꯝꯇ ꯀꯥꯗ꯭ꯔꯤ
ꯍꯧꯖꯤꯛꯀꯥꯟꯗꯤ ꯎꯝ ꯑꯩꯈꯣꯏ ꯂꯩꯀꯥꯏꯒꯤ ꯃꯅꯤꯡ ꯑꯩꯈꯣꯏꯒꯤ ꯑꯩꯈꯣꯏ ꯁꯤ ꯌꯨꯝꯒꯤꯁꯨ ꯃꯅꯤꯡꯗꯁꯨ ꯆꯤꯡ ꯂꯩꯌꯦꯕꯀꯣ ꯆꯤꯡ ꯀꯥꯕꯗ ꯋꯥꯋꯀꯤꯡꯗꯣ ꯇꯣꯏꯅꯗꯤ ꯀꯥꯗꯦ ꯆꯤꯡꯗꯤ ꯍꯞꯇꯥ ꯑꯃꯗ ꯑꯃꯨꯛꯇꯪꯒ ꯆꯠꯂꯤ
ꯑꯩꯈꯧꯏ ꯃꯅꯥꯛꯇꯗꯤ ꯆꯤꯡ ꯂꯞꯄꯦ ꯀꯤꯂꯣꯃꯤꯇꯔ ꯑꯥ ꯅꯤꯄꯥꯟ ꯃꯄꯟ ꯑꯗꯋꯥꯏꯃꯨꯛꯇꯤ ꯂꯥꯞꯄꯝꯅꯤ
ꯎꯝ ꯂꯥꯛꯄꯦ
ꯑꯪ ꯊꯥꯡ
ꯀꯖ
ꯍꯤꯌꯥꯡ ꯍꯤꯌꯥꯡꯊꯥꯡꯒꯤ ꯆꯤꯡ
ꯑꯣ ꯑꯃ ꯑꯃꯈꯪ ꯈꯪꯉꯦ ꯑꯗꯨꯗ ꯂꯩꯕ ꯑꯃ ꯀꯩꯅꯣꯝ ꯍꯥꯏꯕꯅꯦꯕ ꯀꯕꯨꯣꯛ ꯀꯃꯥꯏ ꯀꯕꯨꯣꯛꯁꯤꯡꯅ
ꯍꯩꯕꯣꯛ ꯍꯥꯏꯕ ꯍꯩꯕꯣꯛ
ꯍꯥꯏꯩꯕꯣꯛ ꯍꯥꯏꯕ꯭ꯔꯣ
ꯑꯣ ꯑꯗꯨ ꯂꯞꯄꯦꯗꯅꯈꯣꯏ ꯌꯨꯝꯗ
ꯎꯝ ꯑꯗꯨꯁꯨ ꯍꯟꯗꯛ ꯀꯥꯁꯤꯗꯤ ꯍꯥꯏꯔꯕꯅꯦ ꯑꯩꯈꯣꯏꯗꯣ ꯀꯥꯒꯤꯗꯣꯏꯗ ꯑꯗꯨꯗꯣ ꯍꯥꯏꯅꯔꯤꯁꯤꯅ ꯑꯩ ꯑꯃ ꯂꯩꯔꯦ ꯑꯗꯨꯒ ꯀꯩꯣꯒꯤ ꯇꯥꯕ꯭ꯔꯥ ꯍꯜꯂꯣ
ꯀꯥꯏ
ꯂꯥꯞꯄꯕꯅꯤꯅ ꯆꯩꯔꯥꯎ ꯆꯤꯡ ꯀꯥꯕ ꯆꯠꯄ ꯁꯨꯝ ꯇꯧꯦ
ꯎꯝ
ꯑꯉꯥꯡ ꯑꯣꯏꯔꯤꯉꯩꯗꯅ ꯑꯩꯈꯣꯏ ꯑꯩ ꯑꯅꯤ ꯑꯅꯤꯒ ꯍꯧꯅꯔꯒ ꯑꯗꯨꯝ ꯆꯠꯈꯤꯗꯣꯏꯅꯤꯕꯁꯦ ꯑꯩ ꯑꯉꯥꯡꯅꯤ
ꯎꯝ
ꯑꯍꯟ ꯏꯆꯦ ꯌꯥꯗ꯭ꯔꯦ
ꯏꯆꯦ ꯑꯗꯨꯗꯤ ꯍꯤꯁꯥꯡ ꯊꯥꯡꯗꯣꯏꯗ꯭ꯔꯣ
ꯍꯥꯏ
ꯅꯍꯥꯡ ꯊꯥꯡ ꯂꯥꯏꯔꯛꯄ ꯃꯔꯝꯣ ꯑꯗꯨ ꯑꯗꯥꯏꯗꯒꯤ ꯍꯪꯒꯟꯗ
ꯅꯠꯇꯦ ꯑꯗꯨꯗꯣ ꯀꯤꯂꯣꯃꯤꯇꯔ ꯐꯅ ꯂꯥꯞꯄ ꯍꯥꯏꯕ ꯅꯤꯄꯥꯄ
ꯄꯥꯥꯟ ꯃꯥꯄꯟ ꯍꯥꯄꯦ
ꯆꯩꯔꯥꯎ ꯆꯤꯡꯗꯨ ꯑꯗ ꯑꯗꯨꯝ ꯀꯥꯟꯅꯕꯅꯦꯕ ꯑꯩꯈꯣꯏ ꯁꯣꯝ ꯅꯥꯀꯟꯗ
ꯀꯥꯏ ꯀꯥꯏ ꯃꯣꯏ ꯃꯊꯛꯇꯁꯨ ꯑꯃ ꯇꯋꯥꯔ ꯑꯃ ꯁꯦꯝꯗꯥꯏꯅꯦ ꯑꯗꯨꯒꯤ ꯆꯤꯡꯒꯤꯗꯣ
ꯈꯪꯗꯦ ꯑꯩꯗꯤ ꯑꯝꯇ ꯇꯥꯗ꯭ꯔꯤꯑꯕ
ꯃꯥ ꯌꯨ ꯚꯌꯨ ꯄꯣꯏꯟꯠ ꯑꯅ ꯊꯝ ꯃꯅꯨꯡ
ꯎꯝ ꯃꯊꯛꯇ ꯊꯥꯕꯜꯒ ꯆꯣꯡꯉꯩ
ꯎꯝ
ꯀ ꯂꯗ
ꯂꯩꯕꯅꯦ ꯂꯝꯕꯤꯗꯩ ꯎꯏꯕ ꯁꯣꯝꯀꯥꯟ ꯆꯠꯄꯗ ꯍꯛꯇ
ꯎꯝ
ꯍꯟꯗꯛꯇꯤ ꯀꯥꯡ ꯆꯠꯂꯣꯏꯗ꯭ꯔꯣ?
ꯀꯌꯥ?
ꯍꯟꯗꯛꯇꯤ ꯀꯥꯡ ꯀꯣꯏꯔꯣꯏꯗ꯭ꯔꯥ ꯍꯪꯉꯕꯅꯤꯗꯅ꯫
ꯀꯣꯏꯔꯣꯏꯗ
ꯎꯝ ꯑꯩꯖꯨ ꯀꯥꯡꯗꯤ ꯀꯣꯏꯔꯣꯏ꯫ ꯍꯟꯗꯛ ꯁꯟꯗꯦꯗ ꯀꯣꯏꯕ ꯑꯃ ꯁꯤꯟꯖꯟꯒ꯭ꯔꯦ ꯑꯗꯨ ꯆꯠꯂ